ꯏꯇꯥ ꯑꯩꯁꯦ ꯅꯪꯅ ꯉꯔꯥꯡꯅꯦ ꯆꯥꯛ ꯌꯦꯟꯁꯥꯡ ꯊꯣꯡꯕꯗꯣ ꯅꯪꯗꯣ ꯍꯧꯖꯤꯛꯀꯥꯟꯗꯣ ꯅꯁꯥꯅ ꯊꯣꯡꯖꯔꯒ ꯆꯥꯏ ꯀꯃꯥꯏꯅ ꯊꯣꯡꯗꯣꯏꯅꯣ ꯈꯪꯗꯦ ꯌꯥꯝꯅ ꯊꯕꯛꯁꯨ ꯋꯥꯏ ꯌꯥꯝ ꯆꯤꯜꯍꯜꯂꯦ ꯑꯗꯩꯗꯤ ꯆꯥꯛ ꯌꯦꯟꯁꯥꯡ ꯊꯣꯡꯕꯁꯦ ꯇꯣꯏꯅꯁꯨ ꯊꯣꯡꯉꯛꯇꯕ ꯑꯣꯏꯕꯒꯤ ꯃꯦꯃꯥꯟ ꯁꯨ ꯇꯥꯗꯦ ꯈꯣꯠꯇꯦꯅ ꯍꯥꯏꯕꯗꯨꯗ ꯑꯩꯗꯣ ꯅꯪꯗꯣ ꯀꯃꯥꯏ ꯀꯃꯥꯏ ꯇꯧꯔꯤꯒꯦ ꯉꯁꯤꯅ ꯀꯔꯤ ꯏꯟꯁꯥꯡ ꯆꯥꯔꯦ ꯈꯣꯠꯂꯦꯅ ꯍꯪꯒꯦꯅ ꯇꯧꯔꯛꯄꯅꯤꯅꯦ
ꯑꯁ ꯑꯗꯨꯅꯦ ꯇꯧꯔꯤꯁꯦ ꯑꯩꯅ ꯗꯤꯅꯦ ꯆꯥꯛ ꯊꯣꯡ ꯊꯣꯡꯕꯁ ꯌꯥꯝꯅ ꯅꯨꯡꯉꯥꯏꯗꯧꯕꯣꯏ ꯈꯜꯂꯤ ꯁꯦꯡꯅ ꯇꯥꯕ꯭ꯔꯣ ꯅꯪ ꯑꯩꯅ ꯍꯥꯏꯔꯤꯁꯤꯕꯣ
ꯇꯥꯏꯑꯦ ꯏꯇꯥ ꯍꯥꯏꯔꯛꯑꯣ
ꯑꯩꯗꯤꯅꯦ ꯆꯥꯛ ꯊꯣꯡꯕꯁꯤ ꯑꯁꯦꯡꯕꯅꯤ ꯑꯩꯗꯤ ꯌꯥꯝ ꯄꯥꯝꯖꯕꯅꯦꯕ ꯑꯗꯨ ꯅꯨꯡꯉꯥꯏꯗꯧ ꯕꯣꯏ ꯈꯜꯂꯦꯕ ꯃꯤꯅ ꯆꯥꯛ ꯊꯣꯡꯉꯒ ꯅꯨꯡꯇꯤꯒꯤ ꯇꯧꯔꯤꯁꯦ ꯑꯁ ꯑꯩꯗꯤ ꯆꯥꯛ ꯊꯣꯡꯕꯁꯨ ꯇꯟ ꯇꯜꯂꯣꯏꯒ ꯈꯜꯂꯦ ꯑꯗꯨꯕꯨ ꯏꯁꯥꯅ ꯇꯁꯦꯡꯅ ꯊꯣꯡꯉꯛ ꯀꯥꯟꯗꯗꯤ ꯇꯜꯂꯤꯀꯣ ꯑꯗꯨꯒ ꯃꯔꯨ ꯑꯣꯏꯅꯅꯦ ꯅꯨꯡꯇꯤꯒꯤ ꯆꯥꯛ ꯊꯣꯡꯒꯦ ꯍꯥꯏꯔꯗꯤꯅꯦ ꯑꯩꯈꯣꯏꯒꯤ ꯏꯟꯖꯥꯡꯖꯤꯖꯨ ꯀꯣꯛ ꯉꯥꯎꯖꯤꯜꯂꯛꯑꯦꯕ ꯀꯔꯤ ꯏꯟꯖꯥꯡ ꯊꯣꯡꯗꯣꯏꯅꯣꯅ ꯀꯩꯊꯦꯜ ꯆꯠꯂꯦ ꯀꯔꯤ ꯏꯟꯖꯥꯡ ꯂꯩꯗꯣꯏꯅꯣ ꯈꯪꯗꯦ ꯅꯨꯡꯇꯤꯒꯤ ꯆꯞ ꯆꯞ ꯆꯞ ꯃꯥꯟꯅꯕ ꯑꯗꯨꯃꯥꯏꯅ ꯌꯣꯟꯕꯒꯤ ꯃꯑꯣꯡꯗ ꯇꯧꯋꯦ ꯀꯥꯡꯍꯧꯗ ꯆꯥꯕꯗꯅꯦ ꯂꯣꯏꯔꯕꯅꯤ ꯊꯥꯎꯁꯤꯗ ꯆꯥꯕꯗ ꯀꯥꯡꯁꯤ ꯆꯥꯔꯒꯅꯦ ꯀꯥꯡꯉꯧꯁꯤ ꯇꯧꯈ꯭ꯔꯒꯅꯅꯦ ꯈꯔꯅꯦ ꯆꯥꯛꯁꯤ ꯆꯪꯒꯨꯝ ꯇꯧꯏ ꯅꯠꯇ꯭ꯔꯒꯗꯤꯅꯦ ꯌꯥꯗ꯭ꯔꯦ ꯇꯧꯔꯤꯁꯦ ꯑꯣ ꯉꯔꯥꯡꯁꯨꯅꯦ ꯕꯦꯂꯦꯟꯗ꯭ꯔꯤ ꯀꯥꯡꯉꯧ ꯆꯥ ꯔꯦ ꯅꯪꯗꯤ ꯀꯔꯤ ꯆꯥꯔꯒꯦ
ꯑꯩꯗꯤꯅꯦ ꯍꯋꯥꯏ ꯆꯥꯔꯦ ꯑ ꯑꯗꯨ ꯍꯋꯥꯏ ꯃꯁꯨꯨꯔꯤ ꯊꯣꯡꯕꯗꯣ ꯑꯗꯨꯗꯨꯒꯅꯦ ꯑꯂꯨ ꯀꯥꯡꯃꯦꯠ ꯑꯃꯒ ꯆꯥꯔꯦ ꯑꯗꯣ ꯑꯅꯤꯗꯨ ꯈꯛꯇꯪꯗꯤ ꯆꯥꯕꯗꯣ ꯇꯜꯂꯦꯅ ꯍꯥꯏꯔꯒꯅꯦ ꯍꯋꯥꯏ ꯃꯪꯒꯜꯗꯣ ꯑꯗꯨ ꯈꯔ ꯄꯣꯞꯄ ꯂꯩꯕ ꯑꯗꯨꯁꯨꯅꯦ ꯀꯕꯣꯛ ꯀꯕꯣꯛ ꯐꯨꯠꯇꯣꯛꯑꯒꯅꯦ ꯀꯦꯂꯤ ꯆꯅꯥꯒꯤ ꯇꯥꯏꯞꯇ ꯉꯧꯔꯒꯅꯦ ꯆꯥꯃꯤꯟꯅꯈꯗꯤ ꯑꯗꯨꯝ ꯍꯋꯥꯏꯒꯤ ꯃꯊꯦꯜ ꯆꯥꯔꯦ ꯍꯥꯏꯇꯥꯔꯦꯅꯦ ꯉꯁꯤꯗꯤ
ꯅꯪꯒꯤ ꯀꯤꯂꯤ ꯆꯅꯥꯒꯤ ꯃꯊꯦꯜꯗꯣ ꯍꯥꯎꯕꯅꯤꯍꯦ ꯅꯍꯥꯟꯋꯥꯏ ꯂꯩꯃꯤꯟꯅꯔꯤꯉꯩꯗ ꯆꯥꯕꯗꯣ ꯅꯪꯅ ꯇꯧꯕꯗꯣ ꯀꯔꯤ ꯀꯔꯤꯝ ꯍꯥꯞꯇ꯭ꯔꯁꯨꯅꯦ ꯊꯨꯝꯒ ꯃꯣꯔꯣꯛ ꯈꯇꯪ ꯍꯥꯞꯄꯗꯅꯦ ꯑꯗꯨꯝ ꯍꯥꯎꯕꯅꯦ ꯅꯪꯒꯤ ꯅꯈꯨꯠꯄꯨ ꯆꯪꯈ꯭ꯔꯕꯗꯤ ꯍꯥꯎꯕꯅꯤ ꯆꯥꯕꯨ ꯆꯥꯅꯤꯡꯉꯦ ꯇꯧꯔꯤꯁꯦ ꯃꯣꯏꯒꯤ ꯀꯩꯊꯦꯜꯗ ꯌꯣꯜꯂꯤꯕ ꯃꯌꯥꯝꯗꯨꯗꯤ ꯑꯩꯈꯣꯏꯒꯤ ꯃꯆꯜ ꯃꯆꯜ ꯃꯌꯥꯝ ꯍꯥꯞꯆꯤꯟꯕꯗꯣ ꯑꯩꯗꯤ ꯆꯥꯅꯤꯡꯗꯦꯕ ꯑꯗꯨꯃꯥꯏ ꯑꯗꯨꯃꯥꯏꯅ ꯇꯧꯕꯗꯣ ꯅꯪꯅ ꯇꯧꯕ ꯑꯩꯈꯣꯏꯒꯤ ꯃꯆꯜ ꯍꯥꯞꯇꯕꯤꯗ ꯑꯩꯈꯣꯏꯒꯤ ꯑꯁꯦꯡꯕ ꯑꯩꯈꯣꯏꯒꯤ ꯍꯋꯥꯏ ꯃꯪꯒꯟꯒꯤ ꯃꯍꯥꯎ ꯐꯪꯉꯒ ꯇꯧꯕꯗꯣ ꯑꯗꯨꯃꯥꯏꯅ ꯇꯧꯋꯤ ꯑꯩ ꯗꯤꯅꯦ ꯉꯁꯤꯅꯅꯦ ꯀꯩꯅꯣ ꯆꯥꯔꯦ ꯀꯣꯕꯤ ꯀꯥꯡꯉꯧ ꯆꯥꯔꯒ ꯂꯣꯏꯁꯤꯟꯈ꯭ꯔꯦ ꯉꯔꯥꯡꯅꯅꯦ ꯑꯃꯨꯛ ꯕꯤꯂꯦꯟꯗ꯭ꯔꯤ ꯀꯥꯡꯉꯧ ꯆꯥꯔꯦ ꯅꯪꯗꯤ ꯀꯣꯕꯤ ꯀꯥꯡꯉꯧꯁꯤ ꯄꯜꯂꯛꯄꯗ ꯅꯪꯗꯤ ꯂꯥꯏꯃꯟ ꯍꯧꯔꯝꯃꯅꯤ ꯅꯪꯗꯤ ꯀꯣꯕꯤ ꯀꯥꯡꯉꯧ ꯌꯥꯗꯗꯥꯏꯅꯦ
ꯍꯣꯏ ꯌꯥꯗꯦ ꯑꯩꯗꯤ ꯁꯨꯡꯆꯥ ꯆꯥꯗꯕꯕꯨꯗꯤ ꯅꯠꯇꯦ ꯑꯗꯨ ꯑꯣꯏꯁꯨ ꯄꯥꯝꯅ ꯆꯥꯕꯗꯨ ꯑꯣꯏꯗꯕ ꯌꯥꯔꯤꯈꯩ ꯆꯥꯗꯅꯕ ꯍꯣꯠꯅꯕ ꯍꯥꯏ ꯇꯥꯔꯦ ꯎꯄꯥꯏ ꯂꯩꯇ꯭ꯔꯀꯥꯟꯗ ꯈꯤꯇꯪ ꯆꯥꯕꯒꯤꯗꯣ ꯇꯧꯋꯦ ꯑ ꯃꯥꯁꯦ ꯍꯤꯡꯅꯒꯨꯝꯕ ꯁꯤꯡꯖꯨꯒꯨꯝꯕ ꯀꯩꯒꯨꯝꯕꯗ ꯀꯣꯠꯄ ꯑꯗꯨꯒ ꯎꯝ ꯑꯗꯨꯃꯥꯏꯅ ꯆꯥꯕꯗꯤ ꯄꯥꯝꯃꯦ ꯑꯗꯨꯒ ꯆꯝꯐꯨꯠꯁꯨ ꯆꯥꯕ ꯄꯥꯝꯗꯦ ꯃꯥꯁꯦ ꯑꯩꯅ ꯑꯗꯨꯝ ꯍꯤꯡꯅ ꯁꯤꯡꯖꯨꯒꯤ ꯃꯊꯦꯜꯒꯨꯝꯕ ꯑꯗꯩꯗꯤ ꯏꯔꯣꯟꯕꯗ ꯃꯣꯔꯣꯛ ꯃꯦꯠꯄꯗ ꯀꯣꯠꯄ ꯈꯔ ꯈꯔ ꯄꯥꯝꯃꯤ ꯑꯗꯨ ꯅꯠꯇꯅꯗꯤ ꯀꯣꯕꯤ ꯊꯣꯡꯕ ꯈꯣꯠꯄꯁꯦ ꯀꯌꯥ ꯄꯥꯝꯕ ꯑꯣꯏꯗꯦ ꯑꯗꯨꯒ ꯃꯔꯛ ꯃꯔꯛꯇ ꯅꯣꯡꯃ ꯐꯥꯗꯣꯛꯀ ꯌꯥꯝꯅ ꯇꯥꯡꯅ ꯃꯔꯣꯏ ꯃꯄꯥꯡ ꯅꯝꯅ ꯍꯥꯞꯄꯒ ꯀꯩꯅꯣꯒ ꯈꯥꯃꯦꯟ ꯑꯁꯤꯟꯕꯒ ꯆꯝꯊꯣꯡꯉꯒ ꯊꯣꯡꯕꯗꯣ ꯑꯗꯨ ꯈꯔ ꯈꯔ ꯍꯥꯎꯋꯤ ꯑꯗꯨꯁꯨ ꯇꯣꯏꯅꯗꯤ ꯆꯥꯅꯤꯡꯗꯦ ꯑꯗꯨꯃꯥꯏꯅ ꯇꯧꯋꯦ ꯍꯥꯏꯇꯥꯔꯦ ꯀꯣꯕꯤꯁꯦ ꯀꯌꯥ ꯊꯥꯎ ꯉꯧꯔ ꯊꯣꯡꯕꯗꯗꯤ ꯀꯌꯥ ꯄꯥꯝꯕ ꯑꯣꯏꯗꯦ ꯑꯗꯨꯝ ꯉꯥ ꯍꯥꯞꯄꯒ ꯊꯣꯡꯉꯦꯒ ꯍꯥꯏꯔꯁꯨ ꯀꯂꯛꯄ ꯑꯣꯏꯔꯨꯗꯕꯗꯣ ꯑꯗꯨꯝ ꯆꯥꯔꯀꯥꯟꯗꯕꯨꯗꯤ ꯍꯥꯎꯗꯣꯔꯤꯕ ꯑꯗꯨ ꯑꯣꯏꯇꯥꯥꯔꯒꯁꯨ ꯍꯦꯛ ꯇꯥꯕꯗ ꯉꯥ ꯍꯥꯞꯄꯦ ꯍꯥꯏꯔꯁꯨ ꯆꯥꯅꯤꯡꯕꯗꯨꯒꯤ ꯄꯣꯛꯍꯟꯕ ꯏꯟꯖꯥꯡꯗꯨꯣ ꯑꯣꯏꯗꯦꯕ ꯀꯣꯕꯤꯁꯦ
ꯑꯩꯗꯤꯅꯦ ꯀꯣꯕꯤꯖꯦ ꯌꯥꯝ ꯑꯩ ꯑꯗꯨꯝ ꯌꯥꯝ ꯄꯥꯝ ꯀꯩꯒꯤꯅꯣ ꯈꯪꯗꯦ ꯑꯗꯨꯝ ꯆꯥꯅꯤꯡꯆꯥ ꯀꯣꯕꯤꯖꯤꯗ ꯎꯕꯗ ꯃꯁꯛ ꯈꯪꯗꯦ ꯏꯆꯤꯟꯁꯤꯗꯅꯦ ꯆꯥꯅꯤꯡꯕ ꯑꯗꯨꯝ ꯐꯥꯎꯕ ꯇꯧꯋꯤ ꯍꯥꯏꯕ ꯑꯩꯗꯤꯅꯦ ꯍꯋꯥꯏ ꯃꯪꯒꯜꯗ ꯐꯖ ꯇꯛꯈꯥꯏꯔꯦꯗꯅ ꯑꯗꯨꯗꯨꯒ ꯅꯪꯅ ꯍꯧꯖꯤꯛ ꯍꯥꯏꯕ ꯈꯥꯃꯦꯟ ꯑꯁꯤꯟꯕꯗꯣ ꯁꯤꯒꯅꯦ ꯑꯩꯈꯣꯏꯒꯤ ꯇꯤꯜꯍꯧꯒ ꯇꯤꯜꯍꯧꯒ ꯍꯥꯞꯆꯤꯜꯂꯒ ꯐꯖꯅ ꯊꯣꯡꯕꯗꯣ ꯐꯣꯡ ꯐꯣꯡ ꯁꯥꯅꯒ ꯆꯥꯕꯗꯣ ꯑꯩꯗꯤ ꯌꯥꯝ ꯍꯥꯎꯖꯩꯑꯕ ꯃꯍꯤꯒ ꯊꯛꯄꯗ ꯑꯗꯨꯝ ꯆꯥꯕ ꯆꯥꯅꯤꯡꯉꯦ ꯇꯤꯟꯗꯨꯝ ꯆꯨꯝꯃꯦ ꯇꯧꯔꯤꯁꯦ ꯑꯗꯨꯗꯨꯒꯅꯦ ꯑꯩꯗꯤ ꯀꯣꯕꯤ ꯁꯥꯛꯁꯤꯅꯦ ꯀꯣꯕꯤ ꯁꯥꯛꯁꯤꯒꯅꯦ ꯑꯩꯈꯣꯏ ꯑꯂꯨꯁꯤ ꯈꯤꯇꯪ ꯀꯈꯤꯇꯪꯅꯦ ꯆꯣꯠꯂꯞ ꯆꯣꯠꯂꯞ ꯂꯥꯎꯍꯜꯂꯒꯅꯦ ꯑꯩꯈꯣꯏ ꯆꯥꯛꯀ ꯇꯣꯛꯑꯅꯦ ꯑꯩꯈꯣꯏ ꯆꯥꯗꯨꯝ ꯃꯦꯠꯂꯒ ꯇꯣꯠꯂꯒ ꯆꯥꯕꯁꯤꯁꯨꯅꯦ ꯑꯩꯗꯤ ꯌꯥꯝ ꯍꯥꯎꯖꯩꯑꯕ ꯇꯧꯔꯤꯁꯦ ꯑꯗꯨꯒ ꯑꯩꯗꯤꯅꯦ ꯑꯁꯪꯕꯁꯦ ꯆꯥꯃꯦꯠ ꯑꯣꯏꯅ ꯆꯥꯕꯁꯦ ꯑꯩꯗꯤ ꯄꯥꯝꯖꯕꯅꯤꯅꯅꯦ ꯄꯥꯝꯖ ꯐꯖꯕꯅꯤꯅꯅꯦ ꯑꯩꯗꯤꯅꯦ ꯆꯃꯦꯠꯁꯤꯃꯗꯤ ꯑꯩ ꯂꯦꯝꯅ ꯊꯥꯗ꯭ꯔꯦ ꯇꯧꯔꯤꯁꯦ ꯃꯣꯔꯣꯛꯇꯣ ꯑꯉꯥꯡꯕꯗꯣ ꯉꯥꯡꯁꯛ ꯉꯥꯡꯅ ꯀꯣꯠꯂꯒꯅꯦ ꯑꯩꯈꯣꯏꯒꯤ ꯑꯩꯈꯣꯏꯒꯤ ꯃꯣꯔꯣꯛ ꯑꯩꯈꯣꯏꯒꯤ ꯀꯣꯕꯤ ꯍꯦꯛꯄꯗ ꯉꯥꯏꯔꯤꯕ ꯐ꯭ꯔꯦꯁ ꯑꯣꯏꯕ ꯄꯦꯗꯇ꯭ꯔꯦꯛ ꯄꯦꯗ꯭ꯔꯛ ꯂꯥꯎꯕꯁꯦ ꯑꯁꯤꯁꯤꯒ ꯆꯥꯕꯁꯤꯗꯅꯦ ꯑꯩꯅ ꯍꯥꯎꯖꯔꯤꯁꯦ ꯇꯧꯔꯤꯁꯦ ꯅꯪꯗꯤ ꯍꯧꯖꯤꯛꯀꯥꯟ ꯀꯔꯤ ꯀꯔꯤ ꯆꯥꯔꯒ ꯀꯔꯤꯅ ꯍꯥꯎꯔꯒ ꯇꯧꯔꯤꯅꯣ ꯅꯪꯗꯤ ꯍꯋꯥꯏꯗ ꯑꯗꯨꯝ ꯆꯥꯔꯒ ꯂꯩꯔꯕ꯭ꯔꯣ
ꯍꯋꯥꯏꯁꯤꯃꯗꯤ ꯅꯨꯡꯇꯤꯒꯤ ꯆꯥꯡ ꯅꯥꯏꯅ ꯑꯗꯨꯝ ꯆꯥꯔꯦ ꯆꯥꯅꯤꯡꯗ꯭ꯔꯁꯨ ꯑꯗꯣ ꯑꯩꯗꯤ ꯑꯩꯁꯨ ꯊꯣꯡꯕ ꯊꯥꯛꯄꯁꯦ ꯊꯣꯡꯉꯕꯨꯗꯤ ꯑꯗꯨꯝ ꯍꯥꯎꯅꯕ ꯏꯁꯥꯅ ꯈꯜꯂꯒ ꯊꯣꯡꯕꯕꯨꯗꯤ ꯄꯥꯝꯖꯩꯑꯕ ꯑꯗꯨ ꯑꯣꯏ ꯇꯥꯔꯒꯁꯨ ꯑꯩꯁꯨ ꯃꯤ ꯑꯃꯒꯒ ꯂꯩꯃꯤꯟꯅꯔꯗꯤ ꯊꯣꯡꯃꯤꯟꯅꯕꯁꯦ ꯁꯦꯝ ꯁꯥꯃꯤꯟꯅꯕ ꯇꯧꯕꯗꯣ ꯀꯩꯁꯨꯝ ꯈꯟꯗꯦꯕ ꯑꯗꯣ ꯏꯊꯟꯗ ꯑꯣꯏꯔꯀꯥꯟꯗꯗꯤ ꯇꯧꯅꯤꯡꯕ ꯄꯣꯛꯇꯕꯗꯨꯗꯣ ꯆꯥꯅꯤꯡꯃꯟꯗ꯭ꯔꯕ ꯍꯥꯏꯗꯤ ꯆꯥꯅꯤꯡꯕꯁꯦ ꯀꯔꯤꯝ ꯂꯩꯔꯛꯇ꯭ꯔꯀꯥꯟꯗ ꯎꯄꯥꯏ ꯂꯩꯇ꯭ꯔꯀꯥꯟꯗ ꯈꯛꯇꯅꯦꯕ ꯑꯩꯅ ꯍꯧꯖꯤꯛ ꯊꯣꯡꯉ ꯆꯥꯔꯤꯁꯦ ꯑꯗꯨꯗꯨꯅ ꯍꯋꯥꯏꯁꯤꯃ ꯑꯗꯨꯝ ꯑꯌꯨꯛꯇꯗꯤ ꯍꯋꯥꯏꯒ ꯃꯣꯔꯣꯛ ꯃꯦꯠꯄꯒ ꯁꯤꯄꯗꯤ ꯑꯗꯨꯝ ꯁꯨꯡꯁꯣꯏ ꯁꯣꯏꯗꯕ ꯆꯥꯔꯦ ꯑꯗꯣ ꯅꯨꯡꯊꯥꯡꯗꯕꯨꯗꯤ ꯃꯔꯛ ꯃꯔꯛꯇ ꯏꯔꯣꯟꯕꯅꯤ ꯈꯪꯗꯦ ꯆꯝꯊꯣꯡ ꯁꯧꯒꯔꯤ ꯆꯝꯊꯣꯡꯅꯤ ꯈꯪꯗꯦ ꯍꯧꯖꯤꯛꯇꯤ ꯁꯧꯔꯤꯁꯤꯦ ꯅꯧꯅ ꯄꯥꯟꯈꯠꯂꯛꯑꯒ ꯌꯥꯝ ꯍꯧꯥꯎꯒꯠꯂꯛꯏꯗꯅ ꯑꯗꯣ ꯑꯗꯨꯃꯥꯏꯅ ꯀꯥꯡꯍꯧ ꯑꯃ ꯀꯩꯒ ꯇꯧꯔꯒ ꯑꯗꯨꯝ ꯈꯔ ꯈꯔ ꯆꯥꯔꯤ ꯍꯥꯏꯇꯥꯔꯦ
ꯑꯩꯈꯣꯏꯅꯦ ꯑꯗꯨꯃꯥꯏꯅ ꯈꯔ ꯈꯔ ꯃꯊꯦꯜ ꯃ ꯃꯊꯦꯜꯗꯨ ꯆꯥꯎꯕ ꯅꯪꯗꯣ ꯍꯋꯥꯏꯗꯨꯒ ꯑꯗꯨꯃꯥꯏꯅ ꯑꯂꯨ ꯃꯦꯠꯄꯗꯨꯒ ꯑꯗꯨꯝ ꯆꯥꯔ ꯂꯩꯔꯗꯤ ꯌꯥꯔꯣꯏ ꯅꯪ ꯅꯁꯥꯗꯣ ꯅꯣꯏꯍꯜꯂꯣ ꯅꯣꯏꯕꯅ ꯅꯣꯏꯕꯅ ꯐꯖꯩꯌꯦ ꯅꯣꯏꯕꯅ ꯌꯦꯡꯕ ꯅꯨꯡꯉꯥꯏꯌꯦ ꯅꯪꯗꯤ ꯁꯣꯟ ꯁꯣꯟꯕꯗꯣ ꯑꯩꯗꯤ ꯌꯦꯡꯕ ꯅꯨꯡꯉꯥꯏꯇꯦꯕ ꯅꯪꯗꯣ ꯑꯗꯨꯒꯤꯅꯦ ꯑꯩꯅ ꯍꯥꯏꯔꯤꯁꯦ ꯆꯥꯁꯤꯜꯂꯣꯛꯈ꯭ꯔꯈ꯭ꯔꯦ ꯌꯥꯝꯅ ꯑꯗꯨꯏꯗꯨꯒꯅꯦ ꯕꯨꯛ ꯕꯨꯛ ꯂꯥꯎꯅꯅꯦ ꯗꯨꯞ ꯗꯨꯞ ꯂꯥꯎꯅ ꯂꯩꯔꯒꯅꯦ ꯃꯤꯅ ꯌꯦꯡꯕꯗ ꯍꯛꯆꯥꯡ ꯐꯕꯁꯨ ꯃꯥꯟꯕ ꯌꯦꯡꯕꯁꯨ ꯅꯨꯡꯉꯥꯏꯕ ꯑꯗꯨꯃꯥꯏꯅ ꯇꯧꯋꯦ ꯑꯁꯣꯟꯕ ꯃꯤꯗꯣ ꯀꯅꯥꯁꯨ ꯌꯦꯡꯅꯤꯡꯗꯕꯅꯤ ꯆꯤꯒꯪ ꯊꯨꯡꯕꯅꯤ ꯆꯤꯟꯗꯗꯤꯅꯦ ꯃꯥꯒꯤ ꯃꯕꯨꯛꯁꯦ ꯁꯤ ꯅꯥꯜꯂꯤ ꯐꯖꯩ ꯍꯥꯏꯅꯕꯒꯤ ꯋꯥꯅꯤ ꯌꯦꯡꯕꯗꯗꯤꯅꯦ ꯀꯩꯁꯨꯅꯦ ꯀꯩꯅꯣ ꯇꯧꯗꯕꯅꯤ ꯇꯁꯦꯡꯅꯦ ꯁꯣꯟꯃꯜꯂꯁꯨꯅꯦ ꯐꯖꯗꯕꯅꯤ ꯆꯥꯡ ꯍꯥꯏꯕ ꯑꯃ ꯂꯩꯔꯤꯗꯅ ꯅꯪꯒꯤꯗꯨꯗꯤ ꯁꯣꯟꯃꯟꯈ꯭ꯔꯦꯕ ꯑꯗꯨꯒꯤꯅꯤ ꯋꯦꯠꯀꯥꯗꯨ ꯈꯔ ꯍꯦꯟꯒꯠꯍꯟꯅꯕꯅꯦ ꯈꯔ ꯈꯔ ꯌꯥꯝꯅ ꯆꯥꯁꯤꯜꯂꯣ ꯑꯍꯥꯎ ꯑꯍꯥꯎꯕꯗꯣ ꯈꯟ ꯈꯟꯗꯅꯦ ꯆꯥꯁꯤꯜꯂꯣ
ꯍꯣꯏ ꯗꯤ ꯍꯥꯏꯔꯤꯕ ꯑꯗꯨꯗ ꯑꯩ ꯣꯏꯔꯛꯇ꯭ ꯑꯣꯏꯕꯅꯤꯅ ꯏꯁꯥ ꯌꯦꯡꯕ ꯌꯥꯝꯅ ꯍꯩꯅꯗ꯭ꯔꯦ ꯀꯪꯉ ꯑꯗꯨ ꯂꯄꯅꯤꯅ ꯑꯗꯨ ꯅꯣꯏꯅꯁꯨ ꯍꯥꯟꯅ ꯀꯪꯃꯟꯅ ꯎꯒꯤ ꯍꯧꯣꯏꯕ ꯃꯥꯜꯂꯤꯅꯦ ꯑꯔꯣꯝ ꯌꯥꯝ ꯍꯦꯟꯗꯣꯛ ꯄꯥꯊꯣꯛꯅ ꯅꯣꯏꯕꯕꯨꯗꯤ ꯅꯠꯇꯦꯗ ꯑꯗꯨ ꯑꯣꯏ ꯇꯥꯔꯒꯁꯨ ꯑꯩꯁꯨ ꯑꯃꯨꯛ ꯅꯣꯏꯔꯛꯄ ꯑꯣꯏꯗ꯭ꯔꯤꯕꯅꯤꯅ ꯏꯊꯟ ꯏꯊꯟꯗ ꯎꯖꯕꯗꯁꯨ ꯌꯥꯝ ꯍꯩꯅꯖꯗꯕ ꯍꯥꯏ ꯇꯥꯔꯦ ꯑꯗꯣ ꯐꯤꯔꯣꯜꯁꯨ ꯆꯥꯗ꯭ꯔꯦ ꯈ꯭ꯋꯥꯏ ꯃꯔꯨ ꯑꯣꯏꯕ ꯐꯤꯔꯣꯜ ꯆꯥꯔꯛꯇꯕꯁꯤꯗꯅꯤꯅꯦ ꯑꯩꯅ ꯅꯣꯏꯅꯤꯡꯗ꯭ꯔꯤꯁꯤ ꯊꯤꯔꯁꯨ ꯊꯤꯖꯔꯒꯦ ꯈꯜꯂꯛꯑꯕ ꯐꯤꯔꯣꯜꯗꯣ ꯑꯆꯥꯕꯗꯣ ꯂꯩꯕꯗꯣ ꯉꯝꯃꯣꯏꯗꯕꯅꯤꯅ ꯑꯗꯒꯤꯗꯤ ꯍꯧꯖꯤꯛꯇꯤ ꯍꯥꯏꯩꯖꯕ ꯋꯥꯅꯤ ꯆꯥꯗ꯭ꯔꯁꯨ ꯅꯣꯏꯔꯦ ꯆꯥꯗꯁꯨ ꯃꯁꯥ ꯃꯊꯟꯇ ꯑꯗꯨꯝ ꯅꯣꯏꯔꯦ ꯀꯪꯊꯔꯛꯄꯩ ꯋꯥꯗꯤ ꯂꯩꯇ꯭ꯔꯦ ꯁꯤꯗꯩ ꯁꯨꯝ ꯍꯦꯟꯅ ꯑꯗꯨ ꯅꯣꯏꯈꯠꯂꯛꯑꯗꯤ ꯕꯦꯔꯥ ꯀꯥꯔꯛꯀꯅꯤ ꯈꯟꯕꯒꯤꯅꯤ
ꯑꯦ ꯀꯔꯤꯒꯤꯅꯣꯅꯦ ꯅꯪꯅ ꯆꯥꯗ꯭ꯔꯁꯤ ꯅꯣꯏꯌꯦꯅ ꯍꯥꯏꯔꯤꯁꯤꯕꯣ ꯑꯩꯈꯣꯏ ꯑꯩꯈꯣꯏ ꯑꯗꯨꯕꯨꯗꯤꯅꯦ ꯑꯩꯈꯣꯏ ꯑꯩꯣꯏ ꯑꯩꯈꯣꯏꯁꯨꯅꯦ ꯌꯥꯝ ꯆꯥꯔꯣꯏ ꯍꯣꯏ ꯑꯩꯕꯨꯗꯤ ꯌꯥꯝ ꯆꯥꯗꯦ ꯍꯥꯏꯕꯕꯨꯗꯤ ꯌꯥꯔꯣꯏꯀꯣ ꯑꯩꯕꯨꯗꯤ ꯆꯥꯕꯁꯨ ꯑꯗꯨꯝ ꯄꯥꯝꯖꯩ ꯑꯩꯁꯨ ꯆꯤꯟꯁꯤꯗꯅꯦ ꯍꯥꯎꯇꯕꯁꯨ ꯂꯩꯇꯦ ꯑꯩꯗꯤ ꯍꯧꯖꯤꯛ ꯄꯪꯍꯥꯎꯗ ꯍꯥꯎꯋ ꯆꯥꯔꯤ ꯃꯈꯩ ꯑꯗꯨꯝ ꯍꯥꯎꯏ ꯍꯥꯏꯇꯥꯔꯦ ꯑꯩꯅ ꯍꯥꯏꯁꯤꯅꯦ ꯀꯣꯕꯤꯗꯨ ꯈꯛꯇꯪꯅꯦ ꯍꯤꯡꯅꯅꯦ ꯃꯣꯔꯣꯛ ꯃꯄꯠꯗꯨꯒ ꯈꯛꯇꯪ ꯆꯥꯔꯁꯨꯅꯦ ꯑꯗꯨꯝ ꯍꯥꯎꯏꯤ ꯑꯗꯒꯤꯅꯦ ꯑꯩꯗꯤꯅꯦ ꯁꯤꯡꯗꯨꯅ ꯁꯤꯡꯗꯣ ꯉꯥꯔꯣꯛ ꯑꯣꯏꯔꯒꯅꯦ ꯀꯛ ꯀꯛ ꯀꯛ ꯆꯤꯛꯑꯒꯅꯦ ꯑꯗꯨꯝ ꯆꯥꯔꯁꯨꯅꯦ ꯑꯩꯗꯤ ꯃꯍꯥꯎꯗ ꯍꯥꯎꯏꯤ ꯍꯧꯖꯤꯛꯇꯤ ꯁꯤꯗ ꯈꯪꯗꯦꯗ ꯑꯗꯨꯅꯔ ꯈꯪꯗꯦ ꯑꯩꯁꯨ ꯅꯣꯏꯕꯗꯅꯦ ꯌꯥꯗ꯭ꯔꯕꯅꯤ ꯇꯧꯔꯤꯁꯦ ꯑꯗꯣ ꯑꯩꯈꯣꯏ ꯅꯣꯏ ꯅꯪꯅ ꯅꯣꯏ ꯅꯪ ꯅ ꯁꯥ ꯆꯥꯗ꯭ꯔꯦ ꯈꯣꯠꯇ꯭ꯔꯦ ꯐꯤ ꯆꯥꯗ꯭ꯔꯦ ꯈꯣꯠꯇ꯭ꯔꯦ ꯍꯥꯏꯗꯣ ꯑꯩꯈꯣꯏ ꯌꯧꯅꯗꯤ ꯀꯩꯁꯨ ꯅꯣꯏꯔꯛꯑꯣꯏꯗ ꯅꯪꯅ ꯅꯣꯏꯒꯦ ꯍꯥꯏꯅ ꯅꯣꯏꯕꯗ ꯀꯌꯥꯝ ꯌꯥꯝꯕꯨ ꯅꯣꯏꯔꯨꯗꯣꯏꯅꯣ ꯇꯧꯔꯤꯁꯦ ꯍꯣꯏꯅꯦ ꯐꯤꯔꯣꯜ ꯆꯥꯗꯕꯗꯨꯕꯨꯗꯤ ꯑꯋꯥꯕ ꯑꯃꯅꯤ ꯑꯣꯏꯔꯤꯁꯤ ꯍꯥꯏꯗꯤ ꯍꯥꯟꯅ ꯁꯠꯂꯝꯕ ꯐꯤꯔꯣ ꯃꯈꯩꯗꯣ ꯑꯃꯨꯛ ꯆꯥꯔꯛꯇ꯭ꯔꯗꯤ ꯑꯅꯧꯕ ꯑꯃꯨꯛ ꯂꯩꯗ꯭ꯔꯗꯤ ꯌꯥꯔꯣꯏꯗ꯭ꯔꯤꯅꯤꯗꯣ ꯇꯧꯔꯤꯁꯦ ꯑꯗꯨꯒꯤꯕꯨꯗꯤ ꯅꯪꯕꯨꯗꯤ ꯅꯨꯡꯉꯥꯏꯔꯝꯃꯣꯏ ꯇꯧꯔꯤꯗꯨꯕꯨꯗꯤ ꯑꯗꯨ ꯅꯪ ꯀꯩꯁꯨ ꯌꯥꯝꯣꯏꯕ ꯍꯥꯏꯕ ꯅꯠꯇ꯭ꯔꯗꯤ ꯅꯪ ꯑꯗꯨꯝ ꯆꯥꯎꯗ ꯍꯥꯏꯗꯤ ꯅꯪ ꯑꯗꯨ ꯅꯁꯥꯗꯣ ꯅꯣꯏꯈꯠꯈꯤꯅꯦꯅ ꯄꯥꯈꯠꯄꯒꯤ ꯌꯥꯝ ꯆꯥꯗꯕ ꯈꯣꯠꯇꯕꯗꯣ ꯑꯗꯨꯗꯤ ꯇꯧꯒꯅꯣꯕ ꯇꯧꯒꯅꯕ ꯅꯪꯗꯤ ꯂꯥꯏꯔꯤꯛꯁꯨ ꯃꯌꯥꯝ ꯃꯌꯥꯝ ꯄꯥꯕꯅꯤꯅ ꯆꯥꯕꯗꯣ ꯌꯥꯎꯗ꯭ꯔꯗꯤ ꯂꯥꯏꯔꯤꯛꯇꯨ ꯄꯥꯕ ꯉꯝꯃꯣꯏꯕ ꯑꯗꯨꯗꯨꯅꯅꯦ ꯑꯗꯒꯤ ꯅꯣꯏ ꯆꯥꯔꯤꯕ ꯆꯦꯡꯗꯨꯁꯨ ꯀꯩꯁꯨ ꯌꯥꯝꯅ ꯍꯥꯏꯗꯤ ꯏꯁꯥ ꯅꯣꯏꯈꯠꯇꯧꯕ ꯑꯗꯒꯤ ꯏꯁꯥꯗ ꯂꯨꯝꯒꯗꯕ ꯑꯗꯨꯃꯥꯏꯅ ꯆꯥꯛꯇꯨꯁꯨ ꯑꯣꯏꯗꯕꯅꯤꯅ ꯀꯩꯁꯨ ꯌꯥꯝꯅꯁꯨ ꯅꯣꯏꯈꯠꯂꯣꯏꯗ ꯑꯗꯨꯅꯅꯦ ꯑꯗꯨꯝ ꯌꯥ ꯆꯥꯎꯋ ꯑꯩꯗꯤ ꯆꯥꯎꯋ ꯍꯥꯏꯖꯅꯤ
ꯅꯣꯏ ꯇꯧꯕ ꯆꯦꯡ ꯅꯠꯇꯦ ꯍꯥꯏꯔꯁꯨ ꯍꯧꯖꯤꯛꯇꯤ ꯅꯣꯏꯕ ꯆꯦꯡ ꯆꯥꯕꯕꯨ ꯆꯞ ꯃꯥꯟꯅꯗ꯭ꯔꯦ ꯈꯪꯗ꯭ꯔꯦꯗ ꯍꯣꯏ ꯃꯌꯥꯝꯅꯕꯨꯗꯤ ꯁꯤꯅ ꯍꯦꯟꯅ ꯐꯩꯌꯦꯅꯕꯨꯗꯤ ꯍꯥꯏꯔꯦ ꯑꯗꯣ ꯑꯩꯁꯨ ꯌꯥꯝ ꯍꯦꯟꯅ ꯀꯪꯗꯕꯕꯨꯗꯤ ꯀꯩꯁꯨ ꯄꯥꯝꯕꯕꯨꯗꯤ ꯅꯠꯇꯦ ꯑꯗꯨꯑꯣꯏꯁꯨ ꯐꯤꯔꯣꯜ ꯆꯥꯁꯤꯜꯂꯛꯇꯕꯁꯤꯗꯗꯤ ꯋꯥꯈꯜ ꯅꯨꯡꯉꯥꯏꯔꯛꯇ꯭ꯔꯤꯅꯤꯅꯦ ꯂꯩꯕꯗꯣ ꯐꯥꯛꯅ ꯉꯝꯈꯤꯗꯧꯕ ꯅꯠꯇ꯭ꯔꯕꯅꯤꯅ ꯍꯧꯖꯤꯛ ꯃꯄꯥꯟ ꯊꯣꯛꯇꯕꯤꯗ ꯂꯩꯕꯒꯤ ꯀꯩꯝꯇ ꯈꯟꯗꯕ ꯋꯥꯅꯤ ꯗꯔꯀꯥꯔ ꯊꯣꯛꯇꯕ ꯌꯥꯗꯕ ꯃꯇꯝ ꯂꯥꯛꯔꯛꯄ ꯃꯇꯝꯗꯗꯤ ꯐꯤꯔꯣꯜꯗꯨ ꯁꯦꯠꯅꯤꯡꯉꯥꯏ ꯂꯩꯇꯗꯅ ꯃꯊꯥ ꯍꯦꯛꯇ ꯁꯥꯏꯗ ꯑꯗꯨꯅꯅꯤꯅꯦ ꯑꯗꯨꯝ ꯍꯥꯏꯗꯤ ꯍꯥꯟꯅ ꯁꯦꯠꯈꯤꯕꯗꯣ ꯑꯗꯨꯝ ꯆꯥꯔꯒ ꯂꯩꯕꯣꯏꯗꯤ ꯀꯩꯁꯨ ꯀꯥꯏꯔꯣꯏꯗꯕ ꯍꯥꯟꯅꯗꯤ ꯐꯣꯠꯂꯒ ꯆꯥꯎꯃꯟꯗꯅ ꯐꯣꯠꯂꯒ ꯁꯦꯠꯂꯝꯃꯤꯅꯦ ꯍꯧꯖꯤꯛꯅ ꯐꯣꯠꯈꯤꯕꯗꯣ ꯂꯣꯏ ꯍꯟꯇꯣꯛꯑꯁꯨ ꯁꯦꯠꯄ ꯆꯟꯗꯔꯦ ꯅꯣꯏꯕꯅ ꯍꯦꯟꯗꯣꯛꯈꯤꯗꯅ ꯑꯗꯨꯅ ꯐꯤꯔꯣꯟꯁꯤꯡꯁꯦ ꯂꯩꯇꯦꯡꯒꯤꯗꯃꯛꯇ ꯎꯄꯨꯗ ꯂꯩꯕꯒ ꯆꯞ ꯃꯥꯟꯅꯔꯦ ꯀꯔꯤꯝꯇ ꯆꯥꯕꯁꯨ ꯆꯥꯗ꯭ꯔꯦ ꯁꯦꯠꯄꯁꯨ ꯀꯥꯟꯅꯗ꯭ꯔꯦ ꯑꯗꯨꯒꯤ ꯋꯥꯅꯤꯗ
ꯅꯡꯅ ꯅꯣꯏ ꯍꯥꯏꯔꯤꯁꯤꯕ ꯑꯝꯇꯪ ꯂꯥꯛꯑꯒ ꯌꯦꯡꯅꯤꯡꯈ꯭ꯔꯦꯗ ꯀꯩꯅ ꯅꯣꯏ
ꯅꯣꯏꯅꯗꯤ ꯄꯪꯍꯥꯏ ꯍꯥꯏꯔꯤꯕ ꯅꯣꯏꯅꯗꯤ ꯄꯪꯍꯥꯏ ꯍꯥꯏꯔꯤꯕ ꯁꯤꯗꯒꯤ ꯁꯨꯝ ꯁꯨꯝ ꯁꯨꯝ ꯁꯨꯝ ꯇꯧꯔ ꯇꯞ ꯇꯞꯅ ꯃꯌꯥꯝ ꯅꯣꯏꯈꯠꯂꯛꯑꯗꯤ ꯑꯅꯣꯏꯕ ꯑꯅꯣꯏꯕ ꯑꯗ ꯃꯤꯅ ꯐꯤꯕꯝ ꯃꯤꯅ ꯍꯦꯛ ꯌꯦꯡꯕꯗ ꯑꯗꯨꯝ ꯏꯔꯥꯏ ꯂꯥꯏꯅ ꯈꯪꯕ ꯃꯑꯣꯡꯗꯣ ꯅꯣꯏꯕꯗꯣ ꯑꯗꯨꯃꯥꯏꯅ ꯑꯗꯨꯃꯥꯏꯅ ꯅꯣꯏꯔꯛꯇꯣꯏꯅꯤꯅꯦ ꯑꯗꯨꯗꯨꯒꯤ ꯈꯔꯁꯨ ꯍꯦꯛꯇ ꯅꯣꯏꯕꯅ ꯐꯖꯩꯗꯅꯁꯨ ꯍꯦꯛꯇꯁꯦ ꯌꯦꯡꯗꯅ ꯅꯣꯏꯗꯅ ꯅꯣꯏꯍꯟꯕꯁꯨ ꯌꯥꯕ ꯅꯠꯇꯦ ꯑꯗꯩꯗꯤ ꯅꯣꯏꯕ ꯈꯨꯗꯤꯡꯃꯛ ꯏꯁꯥ ꯐꯕꯁꯨ ꯅꯠꯇꯦꯗꯅ ꯑꯗꯨꯗꯨꯅ ꯑꯩꯗꯤ ꯁꯤꯗꯩ ꯍꯦꯟꯅ ꯅꯣꯏꯕꯗꯤ ꯀꯩꯁꯨ ꯄꯥꯝꯗ꯭ꯔꯦ ꯀꯦꯖꯤ ꯑꯃꯒꯨꯝꯕ ꯑꯅꯤꯒꯨꯝꯕꯐꯥꯎ ꯇꯥꯍꯟꯅꯤꯡꯉꯤ ꯑꯗꯨꯒ ꯆꯞ ꯆꯥꯅ ꯂꯩꯍꯟꯅꯤꯡꯉꯤ
ꯃꯥꯅꯤ ꯃꯥꯅꯤ ꯋꯥꯔꯤꯁꯨ ꯅꯨꯡꯉꯥꯏꯔꯤ ꯅꯣꯏꯕꯒꯤ ꯐꯕꯕꯨꯗꯤ ꯀꯥꯟꯅꯕ ꯂꯩꯕ ꯅꯠꯇꯦ ꯑꯗꯨꯕꯨꯕ ꯅꯪꯅ ꯅꯁꯥ ꯅꯣꯏꯍꯟꯗ꯭ꯔꯤꯅꯦꯅꯗꯤ ꯑꯇꯃꯛꯅꯗꯤ ꯇꯧꯒꯅꯣꯕ ꯑ ꯋꯥꯔꯤꯁꯨ ꯅꯨꯡꯉꯥꯏꯔꯤ ꯀꯣꯟꯅ ꯑꯃꯨꯛ ꯋꯥꯔꯤ ꯃꯈꯥ ꯁꯥꯟꯅꯔꯁꯤꯀꯣ ꯑꯌꯥꯁꯤꯗ ꯀꯗ ꯂꯣꯏꯔꯦ ꯑꯩꯈꯣꯏ ꯃꯥꯅ ꯑꯝꯇ ꯇ ꯆꯠꯂꯨꯈꯤꯒꯦ
ꯍꯣꯏ ꯍꯣꯏ